ꯍꯜꯂꯣ ꯍꯣꯏ ꯍꯣꯏ ꯇꯥꯏꯑꯦ
ꯑꯥ ꯇꯨꯝꯈꯤꯔꯣꯏꯗ꯭ꯔꯣ
ꯑ ꯍꯧꯖꯤꯛꯇꯤ ꯇꯨꯅꯤꯡꯗꯔꯤ ꯍꯣꯏ ꯉꯟꯅꯗꯤ ꯇꯨꯝꯗꯤ ꯇꯨꯝꯈ꯭ꯔꯅꯤ ꯍꯌꯦꯡ ꯑꯌꯨꯛ ꯉꯟꯅ ꯍꯧꯒꯠꯅꯤꯡꯉꯥꯏ ꯂꯩꯕꯀꯣ
ꯑꯣ
ꯑꯗꯨꯒꯤ
ꯄꯨꯡ ꯀꯌꯥ ꯀꯌꯥ ꯑꯣꯏꯗ ꯇꯨꯝꯒꯦ
ꯑꯩꯗꯤ ꯑ ꯊꯦꯡꯕꯨ ꯊꯦꯡꯉ꯭ꯔꯗꯤꯀꯣ ꯄꯨꯡ ꯑꯗꯨꯝ ꯉꯟꯅ ꯇꯨꯝꯃꯁꯨ ꯂꯩꯌꯦ ꯑꯗꯨꯕꯨ ꯉꯁꯤꯗꯤ ꯄꯨꯡ ꯕꯔꯣ ꯇꯥꯔꯅꯤ ꯇꯨꯝꯈꯔꯅꯤ ꯇꯨꯝꯅꯤꯡꯑꯗꯤ ꯑꯗꯨꯝ ꯇꯨꯝꯃꯦꯗ
ꯑꯩ ꯉꯟꯅ ꯇꯨꯝꯕꯗꯕꯣ
ꯍꯥꯥ
ꯉꯟꯅ ꯇꯨꯝꯕ ꯐꯩꯌꯦꯕ
ꯍꯣꯏ ꯍꯣꯏ ꯑꯩꯗꯤꯀꯣ ꯅꯨꯡꯊꯤꯟꯗꯀꯣ ꯉꯁꯤ ꯅꯨꯡꯊꯤꯟꯖꯨꯀꯣ ꯑꯁ ꯐꯖꯅ ꯇꯨꯝꯕꯤꯕꯒꯤꯀꯣ ꯍꯧꯖꯤꯛ ꯇꯨꯝꯅꯤꯡꯗꯕ
ꯅꯨꯡꯊꯤꯟꯒꯖꯦ ꯇꯨꯝꯕ ꯐꯪꯈꯤꯗ꯭ꯔꯦꯗ ꯇꯨꯝꯅꯤꯡꯉꯦ
ꯑꯣ...
ꯑꯩꯗꯤ ꯑꯗꯨꯝ ꯃꯄꯥꯟꯗ ꯑꯗꯨꯝ ꯂꯩꯔꯕꯅꯤꯅ ꯇꯨꯝꯕꯒꯤ ꯃꯇꯝꯗꯣ ꯐꯪꯗ꯭ꯔꯦꯕ
ꯏ ꯏ ꯅꯝ ꯃꯝ ꯃꯄꯥꯟꯂꯣꯝꯗ ꯂꯩꯕ꯭ꯔꯣ
ꯅꯠꯇꯦ ꯃꯄꯥꯟꯗ ꯍꯥꯏꯗꯤ ꯌꯨꯝ ꯃꯄꯥꯟꯗꯀꯣ
ꯑꯣ ꯑꯣ
ꯑꯩꯗꯤ ꯑ.. ꯑ.. ꯄꯨꯡ ꯑꯌꯨꯛ ꯄꯨꯡ ꯇꯔꯥ ꯅꯤ ꯅꯥꯏꯟ ꯊꯥꯔꯇꯤ ꯗꯒꯤꯅ ꯑ.. ꯅꯨꯡ ꯅꯨꯡꯗꯤꯟꯒꯤ ꯄꯨꯡ ꯑꯦꯠ ꯐꯥꯎꯁꯦ
ꯎꯝ
ꯑꯗꯨꯝ ꯀꯩꯅꯣꯗ ꯂꯩꯌꯦꯕ ꯂꯥꯏꯕ꯭ꯔꯦꯔꯤꯗ ꯂꯩꯌꯦꯕꯀꯣ
ꯑꯥ ꯑꯩꯁꯨ ꯅꯪꯕꯨ ꯋꯥꯔꯤ ꯁꯅꯥꯕ ꯂꯣꯏꯔꯗꯤ ꯇꯨꯝꯈ꯭ꯔꯥꯅꯤ
ꯎꯝ ꯑꯩꯁꯨ ꯇꯨꯝꯃꯒꯦꯅ ꯈꯜꯂꯦ ꯑꯥ ꯑꯁ ꯑꯃꯖꯦ ꯃꯤ ꯑꯃꯖꯨ ꯂꯩꯔꯤꯅꯤ ꯑꯩꯒꯤ ꯎꯝ ꯑꯗꯨ ꯈꯪꯗꯦ ꯑꯩꯁꯨ ꯇꯨꯝꯅꯤꯡꯉꯗꯤ ꯇꯨꯝꯈ꯭ꯔꯅꯤ ꯑꯁ ꯋꯥꯔꯦ ꯃꯥꯁꯨ ꯋꯥꯔꯦꯕ
ꯎꯝ ꯋꯥꯔꯝꯒꯅꯤ ꯅꯣꯏꯗꯤ ꯄꯨꯡ ꯀꯌꯥ ꯀꯌꯥꯗ ꯍꯧꯒꯠꯄ꯭ꯔꯣ
ꯑꯩꯔꯣ ꯑꯩ ꯄꯨꯡ ꯁꯕꯦꯟ ꯊꯔꯇꯤ ꯅꯠꯇ꯭ꯔꯒ ꯑꯩꯠ ꯊꯔꯇꯤꯗ ꯍꯧꯒꯠꯂꯦ
ꯑꯣ ꯑꯩꯗꯤ ꯑꯩꯗꯤ ꯃꯔꯤ ꯃꯈꯥꯏꯗ ꯐꯣꯔ ꯊꯥꯔꯇꯤ ꯇꯨꯗꯨꯗ ꯍꯧꯒꯠꯂꯒꯞ ꯑꯗꯨꯗ ꯍꯧꯒꯠꯂꯒꯞ ꯅꯠꯇꯦꯞ ꯀꯣꯆꯤꯡ ꯆꯠꯄ ꯄꯨꯡ ꯃꯉꯥꯗ ꯄꯨꯡ ꯃꯉꯥꯗꯒꯤ ꯄꯨꯡ ꯇꯔꯨꯛꯐꯧ ꯑꯁ ꯇꯨꯝꯅꯤꯡꯉꯗꯤ ꯎꯄꯥꯏ ꯂꯩꯇꯦ
ꯅꯪ ꯇꯨꯝꯕꯁꯨ ꯊꯦꯡꯉꯦ ꯍꯧꯒꯠꯄꯁꯨ ꯉꯜꯂꯦ ꯋꯥꯔꯝꯅꯤ
ꯑꯂꯥꯝ ꯑꯂꯥꯝ ꯊꯝꯃ ꯂꯩꯔꯝꯅꯦ
ꯎꯝ ꯑꯩꯗꯤ ꯑꯦ
ꯑꯁ ꯑꯂꯥꯝ ꯊꯝꯃꯁꯨ ꯇꯨꯝꯕꯨ ꯇꯨꯝꯅꯤꯡꯉꯗꯤ
ꯑꯗꯨꯅꯤ ꯑꯗꯨꯅꯤ ꯑꯩꯁꯨ ꯇꯧꯋꯦꯕ
ꯑꯩꯗꯤ ꯑꯩꯅ ꯉꯟꯕ꯭ꯔꯥ ꯍꯥꯏꯔꯒ ꯅꯪꯅ ꯍꯦꯟꯅ ꯉꯜꯂ ꯂꯩꯔꯝꯃꯦꯅꯦ
ꯑꯣꯏ ꯑꯩꯈꯣꯏꯗꯤꯀꯣ ꯑꯗꯨꯝ ꯉꯟꯅ ꯍꯧꯒꯂꯦ ꯑꯃꯨꯛ ꯀꯣꯆꯤꯡ ꯆꯠꯂꯦ ꯀꯣꯆꯤꯡ ꯆꯠꯂ ꯑꯃꯨꯛ ꯂꯥꯛꯑꯦ ꯂꯥꯛꯑꯒ ꯆꯥꯛꯒꯨꯝꯕ ꯊꯣꯡꯉꯦ ꯊꯣꯡꯕ ꯂꯣꯏꯔꯒ ꯁ꯭ꯀꯨꯜ ꯆꯠꯂꯦ ꯁ꯭ꯀꯨꯜ ꯍꯜꯂꯛꯑꯦ ꯉꯥꯛꯇꯪ ꯔꯦꯁ ꯇꯧꯋꯦ ꯔꯦꯁ ꯇꯧꯕ ꯂꯣꯏꯔꯒ ꯑꯃꯨꯛ ꯀꯣꯆꯤꯡ ꯆꯠꯂꯅꯤ ꯑꯁ
ꯀꯣꯆꯤꯡ ꯑꯃꯈꯛꯇꯔꯣ ꯑꯅꯤꯔꯣ
ꯑꯥ ꯏꯚꯤꯅꯤꯡꯗꯀꯣ
ꯑꯥ
ꯁꯕꯖꯦꯛ ꯑꯅꯤ
ꯑꯣ ꯃꯣꯔꯅꯤꯡꯗ ꯑꯣ
ꯐꯤꯖꯤꯛꯁ ꯍꯣꯏ ꯐꯤꯖꯤꯛꯁ ꯀꯦꯃꯤꯁꯇ꯭ꯔꯤ ꯕꯥꯏꯌꯣ ꯂꯧꯕꯀꯣ
ꯑꯣ ꯅꯪ ꯑꯗꯣ ꯅꯤꯠꯀꯨꯝꯕꯗꯤ ꯊꯥꯅꯤꯡꯗ꯭ꯔꯣ
ꯈꯪꯗ꯭ꯔꯤ ꯑꯩ ꯍꯧꯖꯤꯛ ꯀ꯭ꯂꯥꯁ ꯇꯨꯏꯋꯦꯞ ꯂꯣꯏꯔ ꯈꯪꯉꯅꯤ ꯂꯣꯏꯅꯃꯛ
ꯑꯃꯇ ꯈꯪꯗꯦꯗ
ꯐꯩ ꯐꯩ ꯏꯁꯇ꯭ꯔꯦꯁ ꯐ꯭ꯔꯤꯀꯣ ꯑꯝꯇ ꯏꯁꯇ꯭ꯔꯦꯁ ꯑꯝꯇ ꯂꯧꯗꯕꯤꯗ ꯂꯥꯏꯔꯤꯛ ꯇꯝꯕꯗꯨꯁꯨ ꯐꯩ ꯑꯗꯨꯁꯨ
ꯎꯝ ꯃꯔꯛ ꯃꯔꯛꯇꯗꯤꯀꯣ ꯑꯁ ꯁ꯭ꯀꯨꯜꯒ ꯆꯠꯅꯤꯡꯗꯕ ꯐꯥꯎꯕꯅꯤꯍꯦ
ꯎꯝ ꯇꯨꯝ ꯇꯨꯝꯁꯤꯠ ꯐꯗꯕꯒꯤ ꯍꯣꯏ
ꯁꯥꯕꯅ ꯃꯔꯣꯟ ꯑꯃ ꯍꯣꯏ
ꯅꯪ ꯁ꯭ꯀꯨꯜꯗꯤ ꯑꯗꯨꯝ ꯀꯩꯅꯣꯗ ꯆꯠꯂꯦ ꯑꯣꯇꯣꯗ
ꯍꯣꯏ ꯂꯥꯏꯟꯗ ꯆꯠꯂꯦ
ꯑꯣ ꯑꯣ ꯐꯩꯌꯦ ꯑꯩꯁꯨ ꯑꯁ ꯁ꯭ꯀꯨꯜ ꯀꯥꯔꯤꯉꯩꯗ ꯏꯂꯚꯦꯟ ꯇꯨꯌꯦꯞ ꯀꯥꯔꯤꯉꯩꯗ ꯂꯥꯏꯟꯗ ꯉꯥꯛꯇꯅꯤ ꯇꯦꯟ ꯐꯥꯎꯗꯤ ꯑꯗꯨꯝ ꯂꯥꯏꯟꯗ ꯆꯠꯂꯦ ꯑꯗꯣ ꯇꯨꯋꯦꯜꯐꯇꯗꯤ ꯚꯦꯟ ꯁꯥꯔꯚꯤꯁ ꯂꯩꯇ꯭ꯔꯦꯕ ꯑꯗꯨꯒꯤ ꯑꯗꯨꯝ ꯑꯣꯇꯣꯗ ꯑꯗꯨꯝ ꯃꯣꯏ ꯍꯟꯗꯛ ꯏꯁꯇꯨꯗꯦꯟꯁꯤꯡꯒꯤ ꯑꯣꯇꯣ ꯃꯃꯟꯁꯦ ꯀꯌꯥ ꯀꯌꯥ ꯂꯧꯒꯦ ꯂꯨꯄꯥ ꯇꯔꯥ ꯑꯗꯨꯝ ꯂꯧꯕ꯭ꯔꯥ
ꯍꯣꯏ ꯇꯔꯥ ꯂꯧꯋꯦ ꯑꯩꯈꯣꯏ ꯁ꯭ꯀꯨꯜꯒꯤ ꯗ꯭ꯔꯦꯁ ꯍꯥꯞꯄꯗꯤꯀꯣ
ꯑꯥ ꯑꯗꯨꯝ ꯀꯣꯆꯤꯡꯁꯨ ꯑꯗꯨꯝ ꯀꯩꯅꯣ ꯊꯤꯟꯕꯤꯕ꯭ꯔꯥ ꯀꯣꯆꯤꯡꯗꯤ ꯊꯤꯜꯂꯝꯅꯤꯀꯣ
ꯑꯥ ꯑꯩꯈꯣꯏ ꯕꯔꯥ ꯂꯩꯕ ꯂꯩꯕꯅꯤꯗꯅ ꯑꯩꯈꯣꯏ ꯕꯔꯥ ꯂꯩꯕ ꯃꯅꯥꯛꯇ ꯈꯛꯇꯅꯤ ꯂꯩꯕꯗꯣ ꯀꯣꯆꯤꯡꯗꯣ ꯌꯥꯝ ꯅꯛꯅꯩꯌꯦ
ꯑꯥ ꯌꯥꯝ ꯅꯛꯑꯦ ꯑꯗꯨꯗꯤ
ꯍꯣꯏ
ꯅꯈꯣꯡꯅ ꯑꯗꯨꯝ ꯆꯠꯂꯦ
ꯎꯝ
ꯎꯝ
ꯌꯥꯝ ꯅꯛꯅꯩꯌꯦ
ꯑꯁ ꯑꯩꯁꯨ ꯏꯂꯚꯦꯟ ꯇꯨꯋꯦꯜꯐ ꯇꯝꯃꯤꯉꯩꯗ ꯀꯩꯅꯣ ꯅꯤꯠꯀꯗꯣ ꯌꯥꯝ ꯊꯥꯒꯌꯦꯅ ꯇꯧꯕꯅꯤ ꯅꯤꯠ ꯑꯅꯤꯔꯛ ꯊꯥꯔꯝꯃꯦ ꯑꯗꯨꯒ ꯃꯥꯔꯛ ꯈꯤꯇꯪ ꯈꯤꯇꯪ ꯈꯤꯇꯪꯗ ꯋꯥꯠꯍꯧꯕ ꯑꯗꯨꯝ ꯑꯩꯖꯦ ꯐꯤꯖꯤꯛꯁꯇ ꯌꯥꯗꯦꯕꯀꯣ
ꯍ
ꯑꯗꯨꯒꯤ ꯃꯥꯔꯛꯇꯣ ꯈꯤꯇꯪ ꯈꯤꯇꯪꯗ ꯑꯗꯨꯝ ꯀꯩꯅꯣ ꯇꯧꯍꯧꯕ ꯑꯗꯣ ꯀꯩꯅꯣꯗꯤ ꯐꯪꯕꯅꯦꯕ ꯁꯤꯖꯗꯕꯣ ꯄꯤꯖꯥꯗꯨꯗꯤ ꯐꯪꯉꯕꯅꯦꯕ ꯑꯗꯣ ꯁꯤꯖꯥꯗ ꯃꯃꯟ ꯇꯥꯡꯉꯕ ꯑꯗꯨꯒꯤ ꯇꯝꯃꯔꯣꯏꯒꯗ ꯇꯣꯛꯑꯦ ꯑꯗꯨꯝ ꯑꯗꯨꯒ ꯑꯗꯨꯝ ꯀꯣꯂꯦꯖꯇ ꯑꯦꯟꯔꯣꯜ ꯇꯧꯔꯦ ꯑꯗꯨꯒ ꯀꯣꯂꯦꯖ ꯇꯝꯕ ꯂꯣꯏꯔꯒ ꯑꯗꯨꯝ ꯊꯕꯛ ꯑꯃ ꯇꯧꯔꯒꯦ ꯑꯩꯒꯤ ꯃꯇꯝꯗꯣ ꯃꯥꯡꯍꯟꯕꯗꯣ ꯇꯜꯂꯕ ꯀꯣ
ꯎꯝ
ꯅꯤꯠꯁꯨ ꯀꯝꯄꯤꯇꯤꯁꯟ ꯌꯥꯃꯦ ꯃꯤ ꯍꯣꯏ ꯑꯩꯈꯣꯏ ꯀꯩꯅꯣꯗꯁꯨ ꯇ꯭ꯔꯥꯏꯕꯦꯜꯁꯤꯡꯗꯁꯨ ꯌꯥꯝꯃꯦꯕꯀꯣ ꯑꯗꯨꯅꯁꯨ ꯑꯣꯏꯔꯝꯕ ꯌꯥꯏ
ꯎꯝ ꯅꯪ ꯅꯥꯊꯟꯗ ꯂꯩꯌꯦ ꯍꯥꯏꯕ ꯍꯥꯏꯕ꯭ꯔꯣ
ꯑꯩ ꯂꯩꯇꯦ ꯑꯩꯗꯤ ꯌꯨꯝ ꯄꯨꯔꯥ ꯀꯩꯅꯣꯒ ꯂꯩ ꯐꯦꯃꯤꯂꯤꯒ
ꯎꯝ
ꯐꯦꯃꯤꯂꯤ ꯑꯩꯈꯣꯏ ꯄꯦꯔꯦꯟꯁ ꯂꯩꯔꯦ ꯑꯗꯨꯒ ꯑꯩꯈꯣꯏꯒꯤ ꯑ ꯀꯖꯤꯟꯁ ꯃꯌꯥꯝ ꯑꯩꯒꯤ ꯐꯦꯃꯤꯂꯤ ꯆꯥꯎꯋꯦꯕꯀꯣ
ꯎꯝ
ꯖꯣꯏꯟꯠ ꯐꯦꯃꯤꯂꯤ ꯑꯣꯏꯅ ꯂꯩꯕ
ꯎꯝ ꯆꯥꯗꯤ ꯆꯥꯛꯔꯕꯣ
ꯑꯥ
ꯆꯥꯛꯇꯤ ꯆꯥꯔꯕꯣ
ꯆꯥꯔꯦ ꯆꯥꯛꯄꯨꯗꯤ ꯉꯁꯥꯏꯅ ꯆꯥꯔꯦ ꯑꯗꯣ ꯍꯧꯖꯤꯛ ꯑꯃꯨꯛ ꯂꯥꯝꯈꯠꯂꯛꯑꯦ ꯑꯩꯈꯣꯏꯗꯤ ꯀꯥꯡꯁꯣꯏꯒ ꯀꯩꯅꯣꯒ ꯑꯗꯨꯒ ꯆꯅꯥ ꯉꯧꯕꯒ ꯑꯗꯨꯒ ꯀꯩꯅꯣ ꯃꯣꯔꯣꯛ ꯃꯦꯠꯄ ꯑꯃꯒ ꯍꯧꯖꯤꯛꯃꯨꯛ ꯍꯧꯖꯤꯛꯃꯨꯛ ꯀꯩꯅꯣ ꯆꯥꯛ ꯆꯥꯔꯨꯗꯨꯏꯅꯦ
ꯎꯝ ꯎꯝ
ꯁꯤꯅꯦꯃꯥ ꯌꯦꯡꯉꯒ ꯀꯩꯅꯣꯝ ꯆꯥꯔꯨꯗꯨꯏꯅꯦ ꯑ ꯇꯨꯝꯃꯅꯤ ꯋꯥꯔꯦ
ꯎꯝ ꯎ
ꯅꯪꯗꯤ ꯄꯨꯡ ꯃꯔꯤꯗ ꯍꯧꯒꯠꯂꯤꯗꯣ ꯁ꯭ꯀꯨꯜꯒ ꯆꯠꯂꯤꯗꯣ ꯋꯥꯗ꯭ꯔꯣ ꯍꯥꯏꯗꯤ ꯇꯨꯝꯅꯤꯡꯕ ꯐꯥꯎꯗ꯭ꯔꯣ ꯁꯀꯨꯜꯗꯒ
ꯑ ꯍꯟꯗꯛꯇꯤ ꯁ꯭ꯀꯨꯜ ꯆꯠꯇꯦ
ꯑꯣ ꯁ꯭ꯀꯨꯜ ꯁꯨꯇꯤ ꯊꯥꯔꯤꯕ
ꯑ ꯁꯨꯇꯤ ꯁꯨꯇꯤ ꯊꯥꯗ꯭ꯔꯤ ꯁ꯭ꯀꯨꯜ ꯀꯥꯕ ꯑꯃꯨꯛ ꯍꯧꯔꯦ ꯅꯍꯥꯟꯗꯤ ꯂꯥꯁ ꯋꯤꯛꯇꯣ
ꯑꯥ
ꯁꯝꯃꯔ ꯚꯦꯀꯦꯁꯟ ꯍꯞꯇꯥ ꯑꯃ ꯄꯤꯕꯅꯦꯕ ꯋꯥꯟ ꯋꯤꯛ ꯑꯗꯨ ꯂꯣꯏꯔ ꯑꯗꯨ ꯂꯣꯏꯕꯒꯤ ꯃꯟꯗꯦꯗ ꯑꯁꯤ ꯗꯤꯁ ꯋꯤꯛ ꯃꯟꯗꯦꯗꯀꯣ ꯁꯀꯨꯜ ꯀꯥꯕ ꯑꯃ ꯍꯧꯔ ꯍꯧꯔꯕꯅꯦꯕ ꯑꯗꯣ ꯑꯃꯐꯥꯎ ꯆꯠꯇ꯭ꯔꯤ
ꯎꯝ ꯎꯝ
ꯁ꯭ꯀꯨꯜ ꯆꯠꯇ꯭ꯔꯒ ꯅꯨꯡꯊꯤꯟꯗ ꯇꯨꯝꯕ ꯊꯛꯄ ꯑꯗꯨꯝ ꯂꯩꯔꯦ꯫
ꯌꯥꯝ ꯇꯟꯕꯁꯤꯗꯤꯀꯣ ꯂꯣꯏꯔꯕꯅꯦ
ꯎꯝ ꯆꯠꯅꯤꯡꯗ꯭ꯔꯤꯔꯕ ꯁ꯭ꯀꯨꯜꯗꯣ꯫
ꯎꯝ ꯆꯠ ꯑꯁ ꯈꯪꯗ꯭ꯔꯤꯗ
ꯆꯠꯅꯤꯡꯗꯕꯒꯤ ꯆꯠꯇ꯭ꯔꯤꯔꯥ ꯅꯠꯇ꯭ꯔꯒ ꯑꯇꯣꯞꯄ ꯔꯤꯖꯟ ꯑꯃ ꯂꯩꯕ꯭ꯔꯥ
ꯆꯠꯇꯤ ꯀꯩ ꯍꯥꯏꯁꯤꯔ ꯎꯝ ꯆꯠꯇꯤ ꯆꯠꯅꯤꯡꯉꯦ ꯑꯗꯨꯕꯨ ꯏꯃꯥꯟꯅꯕꯤ ꯃꯣꯏꯖꯨꯀꯣ
ꯑꯪ
ꯑꯩꯒ ꯂꯩꯃꯤꯟꯅꯕ ꯏꯃꯥꯟꯅꯕꯤꯖꯨ ꯆꯠꯇꯦ ꯑꯗꯨꯒꯤ
ꯑꯣ
ꯑꯩ ꯏꯊꯟꯗꯖꯨ ꯆꯠꯅꯤꯡꯉꯥꯏꯗ ꯇꯟꯕꯀꯣ ꯑꯗꯨꯒꯤ
ꯑꯦꯂꯚꯦꯟ ꯇꯨꯌꯦꯜꯞꯁꯨ ꯍꯥꯏꯕꯤꯅꯕ ꯍꯥꯏꯗꯤ ꯑꯩꯁꯨ ꯇꯧꯔꯛꯑꯦꯁꯦꯕ ꯑꯗꯨꯝ ꯏꯃꯥꯟꯅꯕꯖꯤꯡ ꯂꯥꯛꯇ꯭ꯔꯒꯗꯤ ꯆꯠꯅꯤꯡꯗꯦꯅ ꯇꯣꯛ ꯇꯣꯛꯊꯣꯛꯑꯦꯕ ꯐꯨꯜ ꯇꯦꯟ ꯕꯥꯎ ꯀꯥꯔꯤꯉꯩꯗꯨꯗꯤ ꯑꯁ ꯅꯨꯡꯇꯤꯒꯤ ꯈꯣꯏ ꯄꯦꯔꯦꯟꯁꯤꯡꯅ ꯆꯠꯇꯕ ꯌꯥꯗꯦ ꯆꯠꯇꯕ ꯌꯥꯗꯦ ꯍ
ꯎꯝ ꯅꯣꯏ ꯁ꯭ꯀꯨꯜꯗꯣ ꯀꯩꯅꯣ ꯁꯦꯛꯁꯟ ꯂꯩꯌꯦꯕ ꯁꯤꯁꯟ ꯑꯦ ꯕꯤ ꯑꯣꯏꯅ ꯂꯩꯑꯦꯕ ꯑꯗꯨ ꯁꯦꯁ ꯇꯟꯃꯗ ꯃꯤ ꯑ ꯍꯟꯗ꯭ꯔꯦꯠ ꯐꯝꯃꯦꯕ ꯑꯗꯨꯒꯤ ꯑꯁ ꯔꯨꯝꯗꯨꯁꯨ ꯆꯥꯎꯋꯦ ꯑꯗꯨꯒꯤ ꯑꯣꯖꯥꯅ ꯇꯥꯛꯄꯁꯨ ꯐꯖꯅ ꯇꯥꯍꯧꯗꯦꯕ ꯃꯅꯤꯡ ꯑꯥ ꯃꯅꯤꯡꯔꯣꯝꯗ ꯐꯝ ꯐꯝꯃꯗꯤꯀꯣ ꯑꯣꯖꯥꯅ ꯑꯣꯖꯥꯅ ꯇꯥꯛꯄꯁꯨ ꯐꯖꯅ ꯇꯥꯍꯧꯗꯦ ꯃꯤꯌꯥꯝꯃꯤ ꯂꯥꯡꯁꯨ ꯂꯥꯡꯉꯦ ꯅꯨꯄꯤ ꯉꯥꯛꯇꯅꯤꯅꯀꯣ ꯇꯜꯂꯕ ꯗꯣ ꯑꯝ ꯑꯗꯨꯒꯨꯝꯕ ꯈꯟ ꯈꯟꯕꯒꯤꯀꯣ
ꯀꯩꯅꯣ ꯆꯠꯁꯨ ꯆꯠꯅꯤꯡꯗꯦꯕ ꯒ꯭ꯌꯥꯟꯁꯨ ꯇꯥꯗꯦ ꯑꯗꯨ ꯀꯣꯆꯤꯡꯖꯨ ꯐꯖꯅ ꯂꯧꯔꯦ ꯑꯩꯈꯣꯏꯅ ꯍꯧꯖꯤꯛ ꯁ꯭ꯀꯨꯜ ꯆꯠꯄꯗꯤ ꯑꯦꯇꯦꯟꯗꯦꯟꯁꯀꯤ ꯑꯣꯏꯅ ꯑꯗꯨꯝ ꯆꯠꯂ ꯂꯩꯔꯝꯅꯦ ꯃꯤ ꯌꯥꯝꯃ ꯒꯥꯔꯤ ꯚꯔꯥꯁꯨ ꯇꯤꯡꯅꯤꯡꯉꯥꯏꯅꯦꯕ
ꯒ꯭ꯌꯥꯟ ꯇꯥꯗꯕꯗꯨ
ꯍꯣꯏꯗ ꯀꯣꯆꯤꯡ ꯆꯠꯂꯕꯅꯤꯅ ꯑꯗꯨꯝ ꯈꯔ ꯈꯔꯗꯤ ꯈꯪꯍꯧꯗꯕꯗ ꯗꯨꯝ ꯀꯩꯅꯣꯝ ꯃꯦꯟꯁꯤꯡꯟꯕꯌꯥꯔꯦꯗꯅ ꯀꯣꯆꯤꯡꯗꯣ ꯐꯩꯗ ꯑ ꯎꯝ ꯑꯃꯨꯛ ꯑ ꯍꯥꯏꯗꯤ ꯂꯦꯞꯄꯨꯔꯒ ꯑꯃꯨꯛ ꯀꯥꯈꯠꯂꯛꯄꯗ ꯌꯥꯝ ꯋꯥꯕꯅꯦꯀꯣ
ꯋꯥꯕ ꯈꯠꯇ ꯅꯠꯇ꯭ꯔꯦ ꯏꯀꯥꯏꯕ ꯐꯥꯎ
ꯑ ꯇꯟꯖꯨ ꯇꯟꯕꯅꯦꯕ ꯑꯗꯨꯝ ꯑꯣꯖꯥꯖꯤꯡꯗꯨꯅ ꯀꯩꯒꯤ ꯂꯥꯛꯇ꯭ꯔꯤꯅꯣ ꯍꯥꯏꯔꯒ ꯑꯗꯨꯝ ꯃꯤꯌꯥꯝꯃꯞ ꯃꯤ ꯃꯌꯥꯝ ꯃꯃꯥꯡꯗꯨꯗ
ꯑꯩꯈꯣꯏꯗꯤꯀꯣ ꯒꯣꯚꯔꯃꯦꯟꯒꯤ ꯁ꯭ꯀꯨꯜꯅꯤꯅꯀꯣ ꯑꯗꯨꯒꯨꯝꯕꯗꯣ ꯍꯪꯗꯦ ꯀꯔꯤꯒꯤ ꯁ꯭ꯀꯨꯜ ꯂꯥꯛꯇꯕ꯭ꯔꯣ ꯍꯣꯏ ꯀ꯭ꯂꯥꯁꯔꯨꯝꯗꯗꯤ ꯀꯩꯅꯣ ꯑꯗꯨꯝ ꯀꯩ ꯍꯥꯏꯁꯤꯔꯣ ꯏꯪꯂꯤꯁꯀꯨꯝꯕ ꯇꯣꯉꯥꯟꯅ ꯑꯃꯨꯛ ꯂꯧꯔꯗꯤꯀꯣ ꯑꯗꯨꯝ ꯍꯪꯉꯦ ꯑꯦꯞꯁꯦꯟ ꯀꯔꯤꯒꯤ ꯑꯗꯨꯝ ꯀꯨꯏꯅ ꯇꯧꯕ꯭ꯔꯣ ꯑꯗꯨꯒꯨꯝꯕ ꯍꯪꯉꯦꯕ꯫
ꯑꯥ ꯑꯥ
ꯑꯩꯈꯣꯏ ꯑꯦꯇꯦꯟꯗꯦꯟꯁ ꯀꯧꯕ ꯃꯇꯝꯗꯗꯤ ꯍꯥꯏꯗꯦ ꯒꯣꯕꯔꯃꯦꯟ ꯍꯥꯏꯕꯗꯤ꯫ ꯈꯔꯗꯤ ꯀꯩ ꯍꯥꯏꯁꯤꯔꯣ ꯐꯖꯅ꯫ ꯆꯦꯛꯁꯤꯟꯕꯤꯗꯕꯗꯣ
ꯑꯥ ꯑꯥ
ꯀꯦꯌꯔ ꯇꯧꯕꯤꯗꯕꯗꯣ ꯑꯗꯨꯃꯥꯏꯅ ꯇꯧꯋꯦ ꯎ
ꯑꯩꯈꯣꯏꯗꯤ ꯇꯦꯟ ꯀ꯭ꯂꯥꯁ ꯇꯦꯟ ꯑꯩꯗꯤ ꯇꯦꯟ ꯇꯨꯋꯦꯜꯐ ꯇꯨꯋꯦꯜꯐ ꯐꯧꯕ ꯑꯗꯨꯝ ꯁ꯭ꯀꯨꯜ ꯑꯃꯗ ꯑꯗꯨꯝ ꯇꯝꯃꯛꯑꯦꯕ
ꯎꯝ ꯅꯨꯡꯉꯥꯏꯔꯝꯒꯅꯤ
ꯅꯨꯄꯥ ꯉꯥꯛꯇ ꯇꯦꯟ ꯐꯥꯎꯗꯤ ꯅꯨꯄꯥ ꯉꯥꯛꯇ ꯏꯂꯚꯦꯟ ꯇ꯭ꯋꯦꯜ ꯅꯨ ꯅꯨꯄꯤ ꯌꯥꯎꯕꯗ ꯑꯁ ꯀꯣꯛ ꯉꯥꯎꯕꯤꯅꯦ
ꯍꯣꯢ
ꯑꯍꯥꯟꯕ ꯅꯨꯄꯤ ꯀ꯭ꯂꯥꯁꯔꯨꯝꯗ ꯐꯝꯃꯤꯟꯅꯕ
ꯎꯝ
ꯇꯧꯐꯝꯒ ꯈꯪꯗꯦ ꯏꯀꯥꯏꯁꯨ ꯏꯀꯥꯏꯔꯦ ꯍꯥꯏꯗꯤ ꯅꯨꯄꯥ ꯉꯥꯛꯇ ꯇꯝꯃꯛꯑꯕꯅꯤꯅ
ꯎꯝ
ꯎꯝ
ꯋꯥꯔꯤ ꯁꯅꯥꯕ ꯂꯣꯏꯔꯗꯤ ꯇꯨꯝꯔꯅꯤ ꯍꯥꯏꯕꯒꯣ ꯅꯪ
ꯑ ꯇꯨꯝꯒꯤ ꯀꯥꯟꯅꯗꯦ
ꯉꯥꯟꯅ ꯇꯨꯝꯃꯣ ꯅꯣꯏꯗꯤ ꯊꯕꯛ ꯋꯥꯔꯝꯅꯤ
ꯑꯗꯨ